ꯇꯥꯏ ꯇꯥꯏ ꯇꯥꯏ
ꯎꯝ ꯀꯌꯥꯝ ꯇꯥꯒꯦ
ꯌꯥꯝ ꯊꯤꯅ ꯇꯥꯏ
ꯑ
ꯎꯝ ꯌꯥꯝ ꯐꯖꯥꯅ ꯁꯨ ꯇꯥꯏ
ꯈꯟꯗꯣꯛ ꯀꯃꯥꯏꯅ ꯂꯧꯗꯣꯏꯅ ꯒ꯭ꯌꯥꯟ ꯇꯗꯦ
ꯑ ꯐꯖꯅ ꯇꯥꯏ
ꯑꯗꯨꯨꯃꯥꯏꯅ ꯊꯧꯖꯤꯟ ꯇꯥꯏꯗꯤ ꯒ꯭ꯌꯥꯟ ꯇꯥꯏꯗꯅ ꯌꯥꯝ ꯊꯤꯅ ꯇꯥꯏꯗꯤ ꯌꯥꯝ ꯐꯣꯟꯁꯦ ꯌꯥꯝ ꯁꯦꯡ ꯇꯥꯗꯕ꯭ꯔꯥ ꯁꯤꯅꯤ
ꯍꯥ ꯁꯥꯏꯌꯦ ꯍꯨꯃꯥꯡ ꯁꯥꯏ
ꯎꯝ ꯅꯣꯡ ꯅꯣꯡ ꯁꯨ ꯈ ꯂꯩꯕꯩꯅꯦ
ꯑꯣꯝ ꯆꯥꯛꯅꯔꯦ
ꯑꯣꯝꯆꯥꯛꯅꯔꯦ ꯑꯣꯝꯆꯥꯛꯅꯔꯤꯁꯦ ꯀꯃꯥꯏ
ꯌꯥꯝ ꯆꯥꯏ ꯈꯪꯗꯦ ꯇꯧꯐꯝ ꯈꯪꯗꯦ
ꯑꯣꯝꯆꯥꯛꯅꯕ ꯍꯥꯏꯁꯦ ꯂꯩꯗꯅ ꯑꯈꯣꯏꯒꯤ ꯊꯃꯣꯏꯗꯣ ꯑꯣꯝꯆꯥꯛꯅꯕ ꯍꯥꯏꯗ꯭ꯔꯥ ꯋꯥꯈꯜꯁꯦ ꯑꯣꯝꯆꯥꯛꯅꯕ ꯍꯥꯏꯗꯣꯏꯔꯥ
ꯍꯨꯃꯥꯡ ꯁꯧꯕꯒꯤ
ꯑꯣ ꯊꯃꯣꯏꯁꯦ ꯃꯊꯨꯞ ꯃꯔꯥꯡ ꯍꯧꯋꯤ ꯀꯥꯏꯅ ꯂꯩꯗꯅ
ꯑꯦ ꯍꯤꯍꯤꯍꯤ ꯊꯃꯣꯏꯒ ꯃꯊꯨꯝ ꯃꯔꯥꯡ ꯍꯧꯗꯕ ꯀꯨꯏꯔꯦꯗ
ꯍꯜꯂꯣ
ꯑꯩꯗꯤ ꯇꯥꯏꯌꯦ ꯑꯩ ꯇꯥꯏ ꯇꯥꯏ
ꯎꯝ ꯇꯥꯔꯦ ꯇꯥꯔꯦ
ꯗꯨꯀꯥꯟ ꯊꯣꯡ ꯂꯣꯟꯈ꯭ꯔꯕꯣ ꯉꯁꯤꯗꯤ ꯎꯝ
ꯑ ꯁꯤꯒꯤ ꯋꯍꯪ ꯁꯤꯝꯇ ꯍꯪꯖꯒꯦ ꯌꯥꯒꯗ꯭ꯔꯣ
ꯍꯪꯕꯌꯨ
ꯑꯁꯨꯝꯅ ꯋꯥꯍꯪꯁꯤꯗ ꯑꯁꯨꯝꯅ ꯇꯥꯛꯏ ꯑꯉꯥꯡꯒꯤ ꯃꯕꯨꯛꯅꯤꯡ ꯃꯄꯨꯅꯤꯡꯗꯤ ꯑꯉꯧꯕ ꯃꯆꯨꯅꯤ ꯍꯥꯏ ꯃꯁꯤꯅ ꯇꯥ ꯃꯁꯤꯅ ꯍꯥꯏꯔꯤꯕ ꯃꯥꯒꯤ ꯋꯥꯍꯟꯊꯣꯛꯁꯤ ꯀꯔꯤ ꯑꯣꯏꯒꯗꯕꯅꯣ ꯑꯣꯖꯥꯅ ꯑꯃꯨꯛꯇꯪ ꯃꯌꯦꯛ ꯁꯦꯡꯅ
ꯑ ꯍꯣꯏ ꯑꯉꯧꯕ ꯍꯥꯏꯕꯁꯤꯗꯤ ꯃꯆꯨ ꯍꯥꯏꯕ ꯗꯤ ꯀꯩꯝꯇ ꯂꯩꯇꯕꯅꯤꯗꯅ ꯑꯗꯨꯗꯨꯅ ꯑꯁꯦꯡꯕꯅꯦ ꯍꯥꯏꯕ ꯍꯥꯏꯕꯅꯤꯗ ꯍꯥꯏꯗꯤ ꯀꯩꯝꯇ ꯃꯆꯨ ꯁꯪꯗ꯭ꯔꯤꯕ ꯍꯥꯏꯕꯗꯤ ꯐꯕ ꯐꯠ ꯇꯕ ꯀꯩꯝꯇ ꯈꯪꯗ꯭ꯔꯤꯕꯗꯣ ꯃꯣꯏꯗꯗꯤ ꯌꯥꯝꯅ ꯏꯅꯣꯁꯦꯟ ꯑꯗꯨꯅꯤꯗ
ꯑꯉꯧꯕ ꯍꯥꯏꯕꯁꯤꯒ ꯇ꯭ꯔꯥꯟꯁꯄꯦꯔꯦꯟ ꯍꯥꯏꯕꯒ ꯁꯤꯁꯨ ꯑꯃꯨꯛ ꯈꯦꯠꯅꯩꯀꯣ
ꯑꯥ ꯍꯣꯏ ꯑꯗꯨꯁꯨ ꯇ꯭ꯔꯥꯟꯁꯄꯦꯔꯦꯟ ꯍꯥꯏꯕꯅ ꯃꯅꯨꯡ ꯃꯄꯥꯟ ꯐꯥꯎꯅ ꯎꯕ ꯦ ꯑꯣꯏꯗꯣꯏꯅꯦꯕ ꯎꯝ
ꯅ ꯋꯥꯁꯅ
ꯎꯝ ꯎꯝ ꯎꯝ ꯍꯣꯏꯗ ꯍꯥꯏꯗꯤ ꯑꯩꯈꯣꯏꯅ ꯁꯪꯅꯤꯡꯕ ꯃꯆꯨꯗꯣ ꯁꯪꯕ ꯌꯥꯗꯣꯏ ꯅꯠꯇ꯭ꯔꯥ ꯑꯉꯧꯕꯁꯦ ꯑꯗꯣ ꯑꯃꯨꯕ ꯂꯩꯔꯝꯃꯗꯤ ꯑꯩꯈꯣꯏꯅ ꯑꯉꯥꯡꯕ ꯁꯛꯅꯤꯡꯉꯦ ꯍꯥꯏꯔꯁꯨ ꯑꯃ ꯑꯉꯥꯡꯕꯪꯉꯗꯤ ꯑꯉꯥꯡꯕꯗꯨꯃꯛ ꯇꯥꯕꯗꯤ ꯐꯪꯉꯔꯣꯏꯗꯅ ꯑꯗꯨꯅꯦ ꯒ꯭ꯌꯥꯟ ꯇꯥ ꯋꯥꯈꯜ ꯇꯥꯔꯦꯀꯣ
ꯑꯍꯣꯏ ꯋꯥꯈꯜꯁꯨ ꯇꯥꯖꯔꯦ ꯚꯥꯞꯁꯨ ꯇꯥꯗꯧꯔꯦ
ꯑꯥ ꯑꯗ ꯑꯉꯧꯕ ꯂꯩꯔꯝꯃꯗꯤ ꯑꯉꯥꯡꯕ ꯃꯆꯨ ꯁꯪꯖꯤꯟꯕꯁꯨ ꯌꯥꯔꯦ ꯑꯉꯥꯡꯕ ꯑꯗꯨꯝ ꯁꯦꯡꯅ ꯇꯥꯔꯅꯤ ꯑꯗꯒꯤ ꯑ ꯑ ꯑꯁꯪꯕ ꯁꯪꯅꯤꯡꯉꯁꯨ ꯑꯥ ꯍꯣꯏ ꯑꯩ ꯑꯩꯅ ꯁ ꯈꯪꯅꯤꯡꯕ ꯃꯆꯗ ꯁ
ꯑꯣꯀꯦ
ꯑꯣꯀꯦ ꯑꯗꯨ ꯑꯣꯏꯇꯥꯔꯒꯗꯤ
ꯑꯗꯨꯗꯤ ꯌꯥꯗ ꯔꯣ
ꯑꯉꯥꯡꯒꯤ ꯀꯩ ꯍꯥꯏꯇꯥꯔꯦ ꯑꯉꯥꯡꯒꯤ ꯑꯁꯦꯡꯕꯗ ꯑꯁꯦꯡꯕ ꯃꯃꯥꯇꯅ ꯈꯪꯉꯤ ꯍꯥꯏꯁꯦ ꯀꯃꯥꯏꯅ
ꯃ
ꯑꯩꯁ ꯀꯩꯅꯣꯍꯦ ꯅꯪ ꯅꯅꯨꯡꯉꯥꯏꯅꯕꯤꯁꯦ ꯁꯣꯝꯇ ꯃꯩ ꯍꯧꯔ ꯃꯥꯜꯂꯦꯍꯦ
ꯍ ꯍꯣꯏ ꯍꯣꯏ ꯉꯒꯔ
ꯑ ꯀꯩꯅ ꯍꯦ ꯍꯌꯦꯡ ꯀꯣꯏꯕ ꯆꯠꯂꯝꯗꯥꯏꯁꯤꯗ ꯇꯦꯝꯄꯜꯁꯤ ꯌꯥꯔꯦꯍꯦ
ꯃꯣꯏ ꯄ ꯌꯥꯝꯦꯝ ꯁꯥꯐ ꯃꯥ ꯂꯤꯗ ꯀꯨꯝ ꯆꯥꯅꯔꯤꯉꯩ ꯁꯤ ꯇꯝꯃꯣ
ꯃꯥꯅꯦ
ꯑꯣꯨꯛ ꯆꯥꯛꯅꯔꯤꯉꯩꯁꯤꯗ ꯑꯃꯨꯛ ꯁꯥꯒꯠꯂꯛꯑꯗꯤ ꯐꯔꯛ ꯀꯥꯅꯤꯍꯦ
ꯃꯥꯅꯦ ꯃꯥꯅꯦ ꯉꯁꯤ ꯀꯥꯏꯗ ꯆꯠꯂꯨꯔꯒꯦ
ꯉꯁꯤꯁꯦ ꯑꯩ ꯊꯣꯏꯗꯣꯛ ꯄꯥ ꯆꯠꯂꯨꯗꯦ ꯑꯗꯣ ꯏꯁꯩ ꯅꯨꯡꯊꯜ ꯋꯥꯔꯝꯗ ꯉꯥꯏꯍꯥꯛ ꯀꯩ ꯍꯥꯏꯇꯥꯔꯦ ꯑꯩꯈꯣꯏ ꯏꯃꯥꯟꯅꯕ ꯑꯃꯒꯤꯀꯣ ꯃꯥ ꯀꯩꯅꯣ ꯌꯨꯝꯒ ꯔꯦꯟꯗ ꯂꯩꯕꯒꯤ ꯊꯤꯕ ꯆꯠꯁꯦ ꯈꯣꯠꯉ
ꯎꯝ
ꯑꯁ ꯀꯩꯅꯣ ꯃꯔꯩ ꯌꯥꯝ ꯇꯧꯅꯔ ꯃꯥꯜꯂꯦꯗ
ꯑ
ꯈꯨꯝꯕ ꯉꯝꯗ꯭ꯔꯦ ꯍꯥꯏ ꯍꯣꯏ ꯃꯔꯩ ꯇꯧꯕꯁꯤ ꯋꯥꯕꯅꯤ ꯑꯗꯨꯅꯕꯨ ꯑꯩꯈꯣꯏꯁ ꯃꯔꯩꯁꯦ ꯄꯥ ꯑ ꯁꯨꯝ
ꯃꯥꯅꯦ
ꯑ ꯂꯥꯁꯇ ꯑꯩꯈꯣꯏꯒꯤ ꯏꯕꯥꯅꯤ ꯋꯥꯔꯤ ꯁꯥꯟꯅꯔꯤꯉꯩꯁꯤ ꯏꯕꯟꯅꯤ ꯑꯣꯏꯅ ꯇꯥꯏꯅꯔꯛꯀꯦ
ꯑꯦ ꯍꯦ ꯀꯩꯁꯨꯛ ꯇꯧꯔꯦꯢꯗ ꯑꯗꯨꯗꯤ
ꯍꯣꯏꯗ ꯐꯣꯏ ꯁꯨꯝ ꯇꯧꯕꯅꯤꯗ ꯑꯩꯈꯣꯏꯒꯤ ꯀꯩ ꯍꯥꯏꯇꯥꯔꯦ ꯑ ꯑꯐꯪ ꯑꯐꯪ ꯂꯥꯛꯅꯕ ꯅꯠꯇ꯭ꯔꯒꯅ ꯑꯉꯝ ꯑꯉꯝ ꯃꯨꯟꯅꯔꯛꯄ ꯍꯥꯏꯕꯁꯦ ꯁꯤꯁꯤꯅ ꯀꯃꯥꯏꯅ ꯍꯥꯏꯒꯅꯤ ꯀꯃꯥꯏꯅ ꯑꯐꯪ ꯑꯐꯪ ꯂꯥꯛꯅꯕ ꯍꯥꯏꯕꯗꯤ ꯑꯉꯝ ꯑꯉꯝ ꯍꯥꯏꯅꯤ ꯍꯧꯖꯤꯛ ꯃꯇꯝꯗ ꯍꯤꯡꯕ ꯍꯤꯡꯕ ꯉꯝꯅꯕꯒꯤꯀꯣ ꯑꯥ ꯑ ꯁꯤ ꯊꯟꯅꯁꯅꯤꯕꯀꯣ ꯑꯣꯀꯦ ꯑꯣꯀꯦ ꯑꯣꯀꯦ ꯑꯣꯀꯦ
ꯑꯗꯨꯗ ꯑꯣꯏꯗꯣꯏꯅꯤꯗ
ꯑꯗꯨꯒ ꯑꯩꯈꯣꯏꯒꯤ ꯀꯩ ꯍꯥꯏꯇꯥꯔꯦ ꯑ ꯁꯥꯎ ꯑꯩꯈꯣꯏꯅ ꯃꯤꯑꯣꯏꯕꯁꯤꯡꯁꯦꯒꯨꯝꯕ ꯁꯥꯎꯔꯤ ꯃꯈꯩ ꯀꯃꯥꯏ ꯍꯥꯏꯇꯥꯔꯦ ꯑꯗꯨꯛꯀꯤ ꯃꯇꯤꯛ ꯁꯥꯎꯔꯤ ꯃꯈꯩꯀꯣ ꯄꯪꯕꯁꯨ ꯑꯗꯨꯛꯀꯤ ꯃꯇꯤꯛ ꯄꯪꯉꯤ ꯍꯥꯏꯁꯦ ꯂꯩꯗꯅ
ꯎꯝꯝ
ꯍꯥꯏꯗꯤ ꯀꯃꯥꯏꯅ ꯍꯥꯏꯗꯣꯏꯅꯣ ꯑꯩꯈꯣꯏꯅ ꯊꯥꯎꯔꯤꯕ ꯃꯈꯩ ꯑꯩꯈꯣꯏꯅ ꯀꯔꯤ ꯍꯥꯏꯇꯥꯔꯦ ꯑꯗꯨꯝ ꯀꯃꯥꯏ ꯍꯥꯏꯅꯤ ꯍꯥꯏ ꯍꯩꯇ꯭ꯔꯦꯅꯦꯁꯦ
ꯁꯥꯎꯔꯗꯤ ꯑꯩꯈꯣꯏꯒꯤ ꯍꯥꯏꯗꯤ ꯀꯩꯅꯣꯗꯣ ꯏꯟꯅꯔ ꯁꯦꯜꯐꯇꯣ ꯈꯪꯗꯦꯗꯅ ꯁꯥꯎꯗ꯭ꯔꯗꯤ ꯑꯩꯒꯤ ꯏꯁꯥ ꯍꯥꯏꯗꯤ ꯗꯤ ꯃꯤꯅ ꯈꯪꯗꯦꯗꯅ ꯑꯩꯁꯦ ꯁꯥꯎꯕ ꯍꯥꯏꯕꯁꯤꯗꯗꯤ ꯀꯩꯝꯇ ꯂꯣꯠꯄ ꯍꯥꯏꯕꯗꯣ ꯂꯩꯔꯔꯣꯏꯗꯅ ꯁꯥꯎꯕꯩ ꯃꯌꯥꯏꯗꯅ ꯑꯗꯨꯗꯨꯅ ꯍꯥꯏꯗꯤ ꯂꯣꯏꯅꯃꯛ ꯑꯩꯈꯣꯏꯅ ꯂꯣꯠ ꯎꯠꯆꯔ ꯊꯝꯃꯝꯕ ꯃꯌꯥꯝꯗꯣ ꯃꯤ ꯃꯥꯡꯗ ꯎꯠꯅꯤꯡꯗꯕ ꯐꯖꯗꯕ ꯃꯌꯥꯝꯗꯣ ꯎꯠꯊꯣꯛ ꯍꯧꯔꯛꯇꯣꯏꯅꯤꯗꯅ
ꯎꯝ ꯎꯝ ꯍꯣꯏ ꯑꯗꯨꯅꯤꯅꯦ ꯑꯁ ꯂꯣꯏꯔꯦ ꯂꯣꯏꯔꯦ ꯕꯦꯛꯒꯣꯟ ꯃꯨꯢꯖꯤꯛꯇꯨꯗꯤ ꯅꯨꯡꯉꯥꯏꯍꯦ
ꯔꯀꯣꯔꯅꯦ ꯑꯁꯦ ꯑꯁ ꯑꯩ ꯃꯊꯥ ꯁꯥꯏ
ꯍꯝ
ꯀꯣꯛꯆꯤꯛꯑꯦ
ꯅ ꯈꯣꯟꯖꯤꯖꯤ ꯀꯩꯅꯅꯥꯁꯨ ꯃꯥꯟꯂꯤꯅꯦ ꯍꯣꯏ ꯒꯤ ꯀꯩ ꯍꯥꯏꯇꯥꯔꯦ ꯐꯌꯦꯡ ꯂꯣꯡꯝꯒꯤꯔꯥ ꯑꯃ ꯌꯨꯇ꯭ꯌꯨꯕꯇ ꯐꯦꯁꯕꯨꯛꯇ ꯍꯦꯛ ꯊꯥꯒꯠꯄ ꯈꯪꯕ꯭ꯔꯥ
ꯑꯩ ꯂꯣꯅ ꯈꯣꯏ ꯕꯅꯦ
ꯑꯗꯨꯅꯤ ꯑꯗ ꯑꯩ ꯑꯗꯨꯗꯣꯏꯅꯦ ꯍꯥꯏꯔꯁꯦ ꯀꯩꯅꯣꯒꯤ ꯐꯌꯦꯡ ꯂꯣꯝꯒꯤ ꯑꯟꯗ꯭ꯔꯣ ꯂꯣꯝꯒꯤ ꯑꯟꯗ꯭ꯔꯣ ꯒꯤꯔꯥ ꯑꯃ ꯅꯨꯄꯤ ꯑꯃ ꯀꯩꯅꯣꯒꯤ ꯆꯥꯛ ꯌꯦꯟꯁꯥꯡꯒ ꯊꯣꯡ ꯊꫭꯡꯉꯒ ꯍꯦꯛ ꯍꯦꯛ ꯊꯥꯒꯠ ꯄꯝ ꯌꯥꯎꯕꯅꯦꯕ
ꯐꯌꯦꯡꯂꯣꯡ ꯀꯛꯆꯤꯡꯂꯣꯝ ꯅꯠꯇꯦ ꯅ ꯑꯟꯗ꯭ꯔꯣꯀꯣ ꯑꯟꯗ꯭ꯔꫭꯒꯤ ꯑꯟꯗ꯭ꯔꫭꯒꯤ ꯂꯣꯟꯗ ꯂꯨꯜꯂꯛꯎꯅꯦ ꯑꯩꯁꯨ ꯂꯣꯜꯂꯛꯀꯦꯅꯦ
ꯑꯁꯤ ꯉꯥ ꯑꯩꯗꯣ ꯑꯩꯈꯣꯏ ꯃꯤꯒ ꯉꯥꯡꯅꯗ꯭ꯔꯗꯤ ꯍꯦꯛꯇ ꯅꯧꯘꯤꯕ
ꯅꯧꯕꯗꫭ ꯀꯥ ꯂꫭꯟ ꯅꯧꯕꯗꯣ ꯑꯗꯨꯝ ꯉꯥꯡꯉꯛꯑꯣ ꯑꯩꯁꯨ ꯉꯥꯡꯉꯛꯀꯦꯕ
ꯑꯦ ꯍꯩꯔꫭꯏꯌꯦ
ꯑꯗꯣ ꯍꯩꯕ ꯍꯩꯇꯕꯅ ꯃꯔꯣꯟ ꯑꯃꯅꯤ ꯑꯗꯣ ꯍꯥꯏꯐꯦꯠ ꯇꯝꯃꯁꯨ ꯌꯥꯏꯗꯅ
ꯋꯥꯟꯗꯔꯦ ꯅꯣꯛꯄꯔꯅꯤ ꯄꯨꯡ ꯀꯌꯥꯗ ꯇꯨꯝꯗꯣꯏꯅꯣ ꯍꯜꯂꯣ ꯀ꯭ꯔꯦ